ꯍꯜꯂꯣ ꯇꯥꯕ꯭ꯔꯣ ꯍꯣꯏ ꯇꯥꯏꯌꯦ ꯇꯥꯏꯌꯦ ꯀꯔꯤꯇꯧꯔꯤꯅꯣ
ꯑꯩꯁ ꯇꯨꯝꯐꯝꯗ ꯍꯤꯞꯔꯒ ꯂꯩꯗ
ꯑꯧ ꯌꯨꯝꯗꯔꯣ
ꯎꯝ ꯀꯩꯅꯣꯒꯤ ꯇꯝꯄꯥꯛꯇꯅꯦ
ꯑꯣ ꯅꯣꯡ ꯆꯨꯕ꯭ꯔꯣ
ꯑꯥ ꯈꯤꯇꯪ ꯈꯤꯇꯪ ꯆꯨꯋꯦ ꯑꯥ ꯀꯟꯅꯗꯤ ꯆꯨꯗꯕꯀꯣ
ꯑꯥ ꯅꯣꯏꯁꯦ ꯂꯧ ꯁꯨꯕ꯭ꯔꯣ
ꯍꯥꯥ
ꯅ ꯅꯣꯏꯁꯦ ꯂꯧ ꯁꯨꯕ꯭ꯔꯣ
ꯑꯥ ꯂꯧ ꯁꯨꯋꯦ ꯑꯥ ꯇꯝꯄꯥꯛꯀꯤꯁꯨ ꯏꯁꯤꯡꯒꯤ ꯂꯧꯁꯨ ꯀꯩꯅꯣꯒꯤ ꯆꯤꯡꯒꯤ ꯂꯧꯁꯨ ꯀꯣ ꯑꯅꯤꯃꯛ
ꯏꯁꯤꯡ ꯂꯩꯕ꯭ꯔꯣ ꯏꯁꯤꯡꯒꯤ ꯂꯧꯒꯤꯗꯣ
ꯏꯁꯤꯡꯗꯤ ꯌꯥꯝꯅꯤꯅꯦ ꯍꯟꯗꯛꯇꯤ ꯅꯣꯡ ꯀꯟꯅ ꯆꯨꯕꯅꯤꯅ
ꯑꯣ ꯑꯣ ꯑꯣ ꯀꯟꯅ ꯆꯨꯕ꯭ꯔꯣ
ꯎꯝ
ꯑꯁꯣꯝꯗꯤ ꯀꯟꯅ ꯆꯨꯗꯦꯅꯦ ꯑꯗꯨꯝ ꯀꯔꯤ ꯍꯥꯏꯁꯤꯔꯥ ꯈꯤꯇꯪ ꯈꯤꯇꯪ
ꯅꯍꯥꯟ ꯀꯩꯅꯣꯒꯤ ꯅꯍꯥꯟ ꯀꯣ ꯅꯍꯥꯟ ꯅꯣꯡ ꯆꯨꯕꯒꯤ ꯑꯗꯨꯝ ꯃꯍꯧ ꯃꯍꯧꯁꯥꯒꯤ ꯀꯩꯅꯣ ꯑꯣꯏ ꯏꯁꯤꯡ ꯊꯣꯛꯂꯛꯑꯦꯕ ꯇꯨꯔꯦꯟꯗꯒꯤꯀꯣ ꯑꯗꯨꯒꯤ ꯍꯟꯗꯛꯄꯨꯗꯤ ꯏꯁꯤꯡꯕꯨꯗꯤ ꯃꯔꯥꯡ ꯀꯥꯏꯅ ꯂꯩꯌꯦꯅ
ꯑꯗꯣ ꯂꯣꯏꯔꯕꯣ
ꯂꯣꯏꯔꯦ ꯑꯪ ꯂꯣꯏꯅꯃꯛ ꯂꯣꯏꯔꯦ ꯍꯧꯖꯤꯛꯇꯤ ꯀꯩꯅꯣꯒꯤ ꯅꯥꯄꯤ ꯍꯧꯔꯤꯗꯤ ꯅꯥꯄꯤ ꯂꯧꯊꯣꯛꯅꯤꯉꯩ
ꯑꯣ ꯍꯣꯏ ꯍꯨ ꯍꯨ ꯍꯨ ꯃꯇꯝꯅꯤꯅ
ꯑ ꯂꯧꯒꯤ ꯃꯇꯝꯅꯤꯅ ꯎꯄꯥꯏ ꯂꯩꯇ꯭ꯔꯦꯅꯦ
ꯍꯣꯏ ꯎꯄꯥꯏ ꯂꯩꯇꯦ ꯉꯁꯤꯗꯤ ꯀꯔꯤ ꯇꯧꯅꯤ
ꯑꯗꯨꯝ ꯂꯩꯒꯅꯤꯗ ꯍꯧꯖꯤꯛꯗꯤ ꯊꯕꯛ ꯂꯩꯗꯕ꯭ꯔꯅꯀꯣ
ꯎꯝ ꯍꯣꯏ ꯃꯔꯛ ꯃꯔꯛ ꯔꯦꯁ ꯇꯧꯒꯗꯕꯅꯤꯗ
ꯃꯥꯎ ꯆꯠꯂꯒ ꯑꯃꯨꯛꯀ ꯑꯃꯨꯛ ꯑꯃꯨꯛ ꯑꯃꯨꯛ ꯆꯠꯂꯗꯤ ꯋꯥꯏꯑꯦꯕ ꯅꯔꯛꯀꯅꯤꯕ ꯎꯝ ꯅꯣꯏꯗꯤ ꯀꯩꯅꯣ ꯅꯪꯗꯤ ꯀꯩꯅꯣꯒꯤ ꯇꯝꯄꯥꯛꯇ ꯂꯩꯇ꯭ꯔꯣ
ꯂꯩꯌꯦ ꯍꯣꯏ ꯈꯨꯟꯗ ꯏꯁꯤꯡꯒꯤꯁꯨ ꯂꯩ ꯇꯝꯄꯥꯛꯒꯤꯁꯨ ꯂꯩ
ꯎꯝ ꯎꯝ ꯎꯝ ꯎꯝ
ꯏꯁꯤꯡ ꯑꯗꯣ ꯉꯁꯤꯅ ꯎꯝ ꯉꯁꯤ ꯈꯔ ꯈꯔ ꯇꯧꯒꯦ ꯍꯥꯏꯅ ꯈꯟꯕ
ꯎꯝ ꯁꯥ ꯁꯥ ꯁꯥ ꯀꯔꯤ ꯀꯔꯤ ꯍꯣꯠꯅꯥꯕꯤ ꯍꯣꯠꯅꯥꯕꯤꯕꯔꯣ ꯍꯟꯗꯛꯗꯤ
ꯀꯔꯤꯁꯨ ꯇꯧꯗꯦꯗ ꯑꯗꯨꯝ ꯌꯨꯝꯗ ꯂꯩꯗ ꯉꯁꯤꯀꯥꯟꯖꯦ ꯁꯨꯃꯔ ꯕ꯭ꯔꯦꯛ ꯂꯩꯕꯅꯤꯅꯀꯣ
ꯎꯝ ꯎꯝ ꯎꯝ ꯎꯝ ꯎꯝ
ꯑꯩ ꯗꯤꯁ ꯏꯌꯥꯔꯅ ꯀ꯭ꯂꯥꯁ ꯇꯨꯋꯦꯜꯄ ꯄꯥꯁ ꯇꯧꯔꯛꯄ
ꯑꯁ ꯑꯁ ꯑꯗꯨꯗꯤ ꯀꯩꯅꯣꯒꯤ ꯌꯥꯝꯅ ꯅꯍꯥ ꯑꯗꯨꯗꯤ ꯌꯥꯝ ꯅꯍꯥꯅꯤꯅꯦ ꯎꯝ ꯁꯥꯏꯟꯁ ꯂꯧꯕ꯭ꯔꯥ ꯁꯥꯏꯟꯁ ꯂꯧꯕ꯭ꯔꯥ ꯑꯠꯆꯥ ꯑꯠꯆꯥ ꯑꯗꯨꯗꯤ ꯀꯟꯅ ꯍꯣꯅꯥꯎ ꯀꯩꯅꯣꯒꯤ ꯅꯤꯠ ꯑꯦꯛꯖꯥꯝꯒꯨꯝꯕ ꯊꯥꯅꯤꯉꯩ ꯇꯧꯋꯣꯅꯦ ꯃꯇꯝ ꯂꯩꯔꯤꯉꯩꯗ
ꯃꯇꯝ ꯅꯤꯠ ꯑꯦꯛꯖꯥꯝꯒꯤ ꯎꯝ ꯀꯔꯤ ꯍꯥꯏꯁꯤꯔꯥ ꯑꯩ ꯅꯤꯠ ꯑꯦꯛꯖꯥꯝ ꯊꯥꯅꯤꯡꯉꯥꯏ ꯕꯥꯏꯑꯣꯂꯣꯖꯤꯒꯨꯝꯕ ꯂꯧꯗꯕꯒꯣ ꯑꯩꯅ ꯑ ꯇꯦꯛꯅꯤꯀꯦꯜꯒꯤ ꯀꯝꯄ꯭ꯌꯨꯇꯔ ꯁꯥꯏꯟꯁꯀꯤ ꯆꯠꯄ
ꯑꯆꯥ ꯆꯥ ꯆꯥ
ꯃꯦꯊꯁ ꯃꯦꯊꯁꯒꯨꯝꯕ ꯀꯝꯄꯨꯔ ꯇꯔ ꯁꯥꯏꯟꯁꯀꯨꯝꯕ ꯑꯗꯨꯝ ꯂꯧꯕꯀꯣ
ꯎꯝ ꯎꯝ
ꯀꯔꯤ ꯍꯥꯏꯁꯤꯔ ꯑꯩ ꯕꯥꯏꯑꯣꯂꯣꯖꯤꯒꯨꯝꯕꯁꯦ ꯏꯟꯇꯔꯦꯁ ꯈꯔ ꯂꯩꯇꯕꯀꯣ
ꯑꯪ ꯑꯪ ꯑꯪ
ꯃꯁꯥ ꯃꯁꯥꯒꯤ ꯏꯟꯇ꯭ꯔꯦꯁꯅꯤꯅ
ꯑꯥ ꯃꯁꯥ ꯃꯁꯥ ꯏꯟꯇ꯭ꯔꯦꯁꯅ ꯂꯨꯏ ꯑꯃꯨꯛꯀ ꯇꯝꯊꯔꯛ ꯇꯝꯊꯥꯒꯗꯕꯁꯦ ꯐꯖꯅ ꯍꯣꯠꯅꯑꯣ ꯁꯥꯏꯟꯁꯁꯦ ꯌꯥꯝ ꯐꯩꯗꯅ ꯁꯥꯏꯟꯁꯇꯤ ꯑꯗꯨꯝ
ꯍꯣꯏ ꯐꯩꯌꯦ ꯐꯌꯦ ꯑꯗꯣ ꯑꯁ ꯃꯦꯊꯁꯒ ꯎꯝ ꯃꯦꯊꯁꯒ ꯀꯝꯄ꯭ꯌꯨꯇꯔ ꯁꯥꯏꯟꯁ ꯂꯧꯕꯁꯦ ꯄꯨꯟꯅ ꯂꯧꯕꯁꯦ ꯋꯥꯗꯤ ꯋꯥꯏ
ꯎꯝ
ꯀꯩ ꯍꯥꯏꯁꯦ ꯑꯁ ꯌꯥꯝ ꯂꯨꯋꯦꯕ
ꯎꯝ
ꯃꯔꯛ ꯃꯔꯛꯇꯗꯤ ꯀꯞꯅꯤꯡꯕꯅꯦ
ꯑꯃꯨꯛꯀ ꯕꯤ ꯑꯦꯁ ꯁꯤ ꯀꯥꯏꯗ ꯇꯝꯒꯗꯕ ꯑꯁꯤ ꯇꯝꯄꯥꯛꯇ ꯇꯝꯒꯦꯔꯣ ꯃꯄꯥꯟꯗ ꯇꯝꯒꯦꯔꯣ
ꯕꯤ ꯑꯦ ꯁꯤꯁꯦ ꯈꯪꯗ꯭ꯔꯦꯗ ꯍꯥꯏꯕꯗꯤ ꯏꯄꯥ ꯏꯃꯥ ꯁꯨ ꯋꯥꯔꯦꯕ ꯑꯩꯁꯦ ꯑꯪ ꯕꯤ ꯑꯦꯁ ꯁꯤ ꯇꯝꯗ꯭ꯔꯒ ꯀ꯭ꯂꯥꯁ ꯇ꯭ꯔꯦꯅꯤꯡꯒꯨꯝꯕꯀꯣ
ꯑꯆꯥ ꯆꯥ ꯆꯥ
ꯀꯝꯄ꯭ꯌꯨꯇꯔ ꯀꯝꯄ꯭ꯌꯇꯔꯒꯤ ꯕꯦꯡꯒꯨꯝꯕ ꯈꯔ ꯈꯔ ꯑꯦꯛꯖꯥꯝꯒꯨꯝꯕꯗ ꯇ꯭ꯔꯥꯏ ꯇꯧꯔꯒ ꯑꯗꯨꯝ ꯂꯩꯒꯅꯤ ꯌꯨꯝꯗ
ꯑꯥ ꯀꯣꯂꯦꯁ
ꯍꯣꯏ ꯀꯔꯦꯁꯄꯣꯟꯗꯦꯡꯒꯨꯝꯕꯗꯤ ꯊꯣꯝꯅꯤꯡꯉꯥꯗꯤ ꯑꯗꯨꯝ ꯈꯜꯂꯤ ꯍꯣꯏ ꯍꯥꯏꯕꯗꯤ ꯁꯥꯔꯇꯤꯐꯤꯀꯦꯁꯨ ꯑꯪ ꯀꯩ ꯍꯥꯏꯁꯤꯔ ꯐꯤꯌꯨꯆꯔꯗ ꯀꯣ
ꯎꯝ
ꯑꯗꯨꯝ ꯍꯥꯡꯔꯛꯀꯅꯤꯕ ꯁꯥꯔꯇꯤꯐꯤꯀꯦꯠ ꯂꯩꯔꯁꯨ ꯑꯗꯨꯝ ꯐꯩꯕ
ꯍꯟꯗꯛ ꯅꯤꯠ ꯑꯦꯛꯖꯥꯝ ꯊꯥꯕ ꯀꯝꯄꯨꯗꯣ ꯑꯗꯨꯝ ꯀꯔꯦꯁꯄꯣꯟꯗꯤꯡꯗ ꯊꯝꯕꯅꯦꯕ ꯇꯧꯔꯛꯈꯩꯗꯣ ꯑꯩꯅ ꯍꯟꯗꯛ ꯑꯩꯒꯤ ꯈꯨꯟꯗꯒꯤ ꯅꯨꯄꯥ ꯑꯃ ꯅꯤꯠ ꯀ꯭ꯂꯤꯌꯥꯔ ꯇꯧꯔꯒ ꯍꯟꯗꯛ ꯀꯩꯅꯣꯒꯤ ꯑ ꯍꯣꯁ ꯍꯣꯁꯄꯤꯇꯥꯜ ꯑꯃꯗ ꯄꯦꯁꯀꯅꯒꯤ ꯃꯥꯒꯤ ꯇ꯭ꯔꯦꯅꯤꯡ ꯆꯠꯊꯔꯒ ꯂꯩꯏꯕ ꯑꯗꯨꯒꯤ ꯃꯥꯒꯤ ꯃꯥꯒꯤ ꯕꯤ ꯑꯦꯁ ꯁꯤꯗꯤ ꯀꯩꯅꯧꯒꯤ ꯀꯣꯔꯦꯁꯄꯣꯟꯗꯤꯡꯗ ꯊꯝꯃꯦꯕ
ꯑꯣ
ꯑꯗꯨꯒꯤ ꯑꯗꯨꯝ ꯖꯁ ꯐꯣꯔ ꯁꯔꯇꯤꯐꯤꯀꯦꯠꯀꯨꯝꯕ ꯇꯏꯞꯇꯀꯣ ꯐꯕꯅꯦꯕ ꯃꯣꯗꯦꯜ ꯑꯃꯨꯛꯀ ꯄ꯭ꯔꯣꯐꯦꯁꯅꯦꯜꯁ ꯄ꯭ꯔꯣꯐꯦꯁꯅꯦꯜ ꯂꯥꯏꯟꯗ ꯃꯥꯗꯤ ꯆꯪꯈ꯭ꯔꯦꯗꯅ
ꯎꯝ ꯑꯁ ꯉꯁꯤ ꯀꯥꯟꯁꯦ ꯁꯥꯔꯇꯤꯐꯤꯀꯦꯠ ꯈꯛꯇ ꯆꯠꯂꯦꯅꯦ ꯀꯣꯂꯤꯇꯤ ꯆꯠ ꯇꯦꯅꯦ
ꯀ꯭ꯋꯥꯂꯤꯇꯤ ꯆꯠꯇ꯭ꯔꯦ ꯌꯥꯗ꯭ꯔꯦ ꯑꯗꯨꯒꯤ ꯅꯪꯁꯨ ꯀꯟꯅ ꯎꯝ
ꯅꯪꯁꯨ ꯇꯞꯇꯥꯗ ꯂꯥꯛꯑꯣ ꯇꯞꯇꯥꯇ ꯂꯥꯛꯔꯒ ꯀꯣꯆꯤꯡꯒꯨꯝꯕ ꯂꯧꯔꯣ ꯑꯗꯨꯒ ꯑꯦꯛꯖꯥꯝ ꯊꯥꯔꯣ ꯑꯦꯖꯥꯝ ꯑꯦꯁ ꯑꯦꯁ ꯁꯤ ꯑꯦꯖꯥꯝ ꯎꯝ ꯎꯝ ꯇꯦꯟ ꯄ꯭ꯂꯁ ꯇꯨꯒꯤ ꯑꯦꯛꯖꯥꯝ ꯌꯥꯝ ꯂꯩꯔꯤ ꯁꯤꯗꯤ ꯑꯉꯥꯡ ꯑꯉꯥꯡ ꯑꯣꯏꯔꯤꯉꯩꯗ ꯇꯧꯍꯧꯔꯣ
ꯍꯣꯏ ꯉꯜꯂꯤꯉꯩꯗꯀꯣ
ꯉꯜꯂꯤꯉꯩꯗ ꯇꯧꯍꯧꯗ꯭ꯔꯗꯤ ꯀꯩꯅꯣꯒꯤ ꯑꯍꯟ ꯑꯣꯏꯕ ꯃꯇꯝꯗ ꯌꯥꯔꯔꯣꯏꯕ ꯆꯍꯤ ꯃꯇꯥꯡꯅꯀꯣ
ꯎꯝ ꯎꯝ
ꯆꯍꯤ ꯃꯇꯥꯡ ꯅꯪꯅ ꯌꯥꯝ ꯍꯩꯔꯁꯨ ꯆꯍꯤꯅ ꯌꯥꯗ꯭ꯔꯗꯤ ꯎꯄꯥꯏ ꯂꯩꯇ꯭ꯔꯦꯅꯦ
ꯎꯄꯥꯏ ꯂꯩꯇꯦ
ꯑꯗꯨꯗꯤ ꯍꯩꯕꯅ ꯀꯅꯥꯗꯦꯕ
ꯎꯝ
ꯃꯇꯝ ꯂꯩꯔꯤꯉꯩꯗ ꯅꯍꯥ ꯑꯣꯏꯕ ꯃꯇꯝꯗ ꯌꯥꯝ ꯐ꯭ꯔꯦꯁ ꯇꯧꯕ ꯃꯇꯝꯗ ꯑꯗꯨꯝ ꯇꯔꯥꯏ ꯇꯧꯑꯣ ꯊꯣꯔꯛꯑꯅꯤꯅ ꯍꯣꯠꯅꯥ ꯍꯣꯠꯅꯕꯀꯣ
ꯍꯣꯏ ꯍꯣꯏ ꯑꯣ ꯈꯔ ꯈꯔ ꯄꯤꯛꯄꯀꯣ
ꯎꯝ ꯎꯝ
ꯄꯤꯛꯑꯁꯨꯀꯣ
ꯑꯥ ꯊꯕꯛ ꯄꯤꯛꯄꯥ ꯑꯆꯧꯕ ꯑꯗꯨꯗꯤ ꯂꯩꯇꯦ ꯊꯕꯛ ꯑꯣꯏꯔꯗꯤ ꯀꯩꯅꯣꯒꯤ ꯄꯩꯁꯥ ꯐꯪꯔꯗꯤ ꯌꯥꯏꯗꯅ
ꯎꯝ ꯍꯣꯏ ꯌꯥꯔꯦꯗ
ꯑꯩꯈꯣꯏꯅ ꯇꯣꯂꯣꯞ ꯆꯥꯔꯒ ꯇꯧꯔꯗꯤ ꯌꯥꯔꯦ ꯐꯠ ꯊꯕꯛ ꯑꯄꯤꯛꯄ ꯑꯆꯧꯕ꯭ꯔꯥ ꯑꯗꯨꯗꯤ ꯀꯩꯅꯣꯒꯤ ꯈꯥꯏꯔꯤꯉꯥꯏ ꯂꯩꯇꯦꯕ ꯎꯏ ꯑꯈꯪ ꯑꯩꯈꯣꯏꯒꯤ ꯄꯨꯟꯁꯤꯗ ꯑꯗꯨꯝ ꯎꯝ ꯎꯝ ꯎꯝ ꯑꯩꯈꯣꯏꯒꯤ ꯀꯩꯅꯣꯒꯤ ꯑꯥ ꯃꯦꯟꯇꯦꯅꯦꯟꯁꯀꯤꯒꯨꯝꯕ ꯂꯩꯔꯗꯤ ꯌꯥꯔꯦꯕ
ꯎꯝ
ꯑꯆꯧ ꯑꯆꯧꯕꯗꯅ
ꯑꯆꯧꯕꯁꯨ ꯑꯗꯨꯝ ꯇ꯭ꯔꯥꯏ ꯇꯧꯒꯅꯤꯗ
ꯎꯝ ꯑꯆꯧꯕꯁꯨ ꯎꯝ ꯑꯆꯧꯕꯁꯨ ꯇ꯭ꯔꯥꯏ ꯇꯧꯑꯣ ꯑꯄꯤꯛꯄꯁꯨ ꯇ꯭ꯔꯥꯏ ꯇꯧꯑꯣ ꯊꯣꯛꯄꯗꯣ ꯑꯗꯨꯝ ꯂꯧꯑꯣꯕ
ꯎꯝꯍꯨꯝ
ꯑꯆꯧꯕ ꯈꯛꯇ ꯀꯩꯅꯣꯒꯤ ꯑꯩꯈꯣꯏꯅ ꯌꯦꯡꯔꯒ ꯂꯥꯛꯄ ꯃꯇꯝꯗ ꯑꯆꯧꯕ ꯊꯣꯛꯇ꯭ꯔꯗꯤ ꯀꯔꯤꯁꯨ ꯇꯧꯍꯧꯗ꯭ꯔꯦꯗꯅ
ꯎꯝ ꯍꯣꯏ
ꯎꯝ
ꯄ꯭ꯂꯥꯟ ꯑꯦ ꯕꯤ ꯂꯩꯒꯗꯕꯅꯦꯕ
ꯑꯥ ꯄ꯭ꯂꯥꯟ ꯑꯃꯨꯛꯀ ꯄ꯭ꯂꯥꯟ ꯐꯥꯖꯅ ꯁꯦꯝꯒꯗꯕꯅꯦ ꯑꯃꯅ ꯌꯥꯗ꯭ꯔꯗꯤ ꯑꯃꯅ ꯌꯥꯕ ꯀꯣ ꯁꯨꯃꯥꯏ ꯇꯧꯒꯗꯕꯅꯦ ꯎꯝ
ꯐꯥꯒꯗꯕ꯭ꯔꯥ ꯈꯪꯗꯦꯅꯦ
ꯀꯩꯅꯣ ꯇꯧꯑꯣ ꯇꯝꯄꯥꯛꯇ ꯂꯥꯛꯂꯒ ꯀꯣꯆꯤꯡ ꯂꯧꯑꯣ ꯀꯩꯅꯣꯒꯤ ꯁ꯭ꯄꯦꯁꯦꯜꯒꯨꯝꯕ ꯑꯦꯁ ꯁꯦꯁ ꯁꯤ ꯑꯦꯁ ꯑꯦꯁ ꯁꯤꯒꯨꯝꯕ ꯀꯣ ꯑꯦꯁ ꯑꯦꯁ ꯁꯤꯒꯤ ꯑꯦꯛꯖꯥꯝꯒꯨꯝꯕ ꯑꯦꯛꯖꯥꯝ ꯊꯥꯅꯤꯡꯉꯥꯏꯒꯨꯝꯕ ꯇꯧꯑꯣꯕꯥ ꯇꯦꯟ ꯄ꯭ꯂꯥꯁ ꯇꯨꯒꯤ ꯑꯣ ꯅꯠꯇ꯭ꯔꯗꯤ ꯖꯤ ꯑꯦꯐ ꯁꯤꯒꯨꯝꯕ ꯂꯧꯑꯣ ꯀꯣꯆꯤꯡ ꯂꯧꯔꯒ ꯖꯦꯅꯔꯦꯜ ꯐꯥꯎꯗꯦꯁꯟ ꯀꯣꯔꯁ ꯀꯣ
ꯎꯝ
ꯁꯤ ꯇꯝꯄꯥꯛꯇ ꯌꯥꯝ ꯂꯥꯏꯔꯤꯁꯤꯗꯤ ꯀꯩꯅꯣꯒꯤ ꯀꯣꯆꯤꯡ ꯁꯦꯟꯇꯔ ꯌꯥꯝ ꯑꯐ ꯑꯐꯕ ꯂꯩꯌꯦꯅꯦ
ꯍꯣꯏ ꯈꯔꯗꯤ ꯍꯣꯠꯅꯒꯗꯕꯅꯤꯗ
ꯎꯝ ꯑꯗꯨꯝ ꯑꯩꯈꯣꯏ ꯑꯩꯈꯣꯏꯗꯤ ꯌꯥꯝ ꯀꯩꯅꯣꯒꯤ ꯌꯥꯝ ꯍꯩꯔꯕꯅꯤꯅ ꯑꯗꯨꯒꯤ ꯀꯣꯆꯤꯡ ꯁꯨ ꯗꯔꯀꯥꯔ ꯂꯩꯌꯦꯕꯥ
ꯍꯣꯏ ꯀꯛꯆꯤꯡ ꯑꯌꯥꯝꯕꯗ ꯂꯩ
ꯎꯝ ꯑꯗꯨꯒ ꯀꯣꯆꯤꯡ ꯂꯧꯔꯣ ꯑꯗꯨ ꯀꯣꯆꯤꯡ ꯂꯧ ꯎꯝ ꯑꯈꯣꯢꯗꯤ ꯄꯨꯔꯥ ꯕꯔꯤꯗꯦꯟ ꯑꯦꯛꯁꯇ꯭ꯔꯥ ꯑꯣꯔꯗꯤꯅꯔꯤ ꯅꯠꯇꯕꯅꯤꯅ ꯀꯣ ꯑꯗꯨꯒꯤ ꯈꯔ ꯀꯣ ꯎꯝ ꯈꯔ ꯈꯔ ꯀꯣꯆꯤꯡ ꯂꯧꯔꯣ ꯀꯣꯆꯤꯡ ꯂꯧꯔꯒ ꯀꯣꯆꯤꯡꯒꯤ ꯑꯣꯖꯥꯅ ꯇꯥꯛꯂꯛꯄ ꯑꯥꯏꯗꯤꯌꯥꯒꯨꯝꯕꯗꯣ ꯎꯝ ꯂꯧꯔꯒ ꯑꯗꯨꯝ ꯊꯥꯕ ꯌꯥꯏꯅꯥ ꯈꯪꯉꯤꯅꯦ ꯃꯌꯥꯝ ꯂꯥꯛꯄꯗ ꯑꯩꯈꯣꯏꯒꯤ ꯖꯒꯥꯗ ꯑꯐꯕ ꯂꯩꯌꯦ ꯑꯗꯨꯗ ꯂꯧꯋꯣ
ꯑꯣ
ꯂꯣꯏꯅꯃꯛ ꯂꯩꯌꯦ ꯑꯦꯛꯖꯥꯝ ꯑꯆꯧꯕꯁꯨ ꯑꯄꯤꯛꯄꯗꯒꯤ ꯍꯧꯔꯒ ꯑꯆꯧꯕꯥ ꯐꯥꯎꯕ ꯂꯩꯌꯦꯕ
ꯎꯝ
ꯃꯣꯏꯁꯦ ꯌꯥꯝ ꯀꯩꯅꯣꯒꯤ ꯑꯦꯛꯁ꯭ꯄꯤꯔꯤꯌꯦꯟꯁ ꯂꯩꯕ ꯑꯣꯖꯥ ꯉꯥꯛꯇꯅꯦꯕ ꯃꯣꯏꯗꯣ
ꯑꯥ
ꯏꯅꯥꯎꯅꯨꯄꯥꯁꯨ ꯑꯗꯨꯗ ꯂꯧꯕꯅꯤ ꯑꯃꯨꯀ ꯍꯟꯗꯛ ꯃꯥꯁꯨ ꯃꯥꯗꯤ ꯀꯣꯆꯤꯡ ꯑꯅꯤ ꯑꯍꯨꯝꯕꯨꯗꯤ ꯂꯣꯏꯔꯦ ꯑꯃꯨꯛꯀ ꯃꯥꯅ ꯍꯟꯗꯛ ꯔꯤꯖꯅꯤꯡꯒ ꯀꯩꯅꯣ ꯖꯤ ꯑꯦꯁꯀꯨꯝꯕ ꯂꯧꯅꯤꯡꯉꯥꯏꯀꯣ
ꯑꯣ ꯏꯅꯥꯎꯅꯨꯄꯥ ꯍꯥꯏꯕꯀꯣ
ꯎꯝ ꯏꯅꯥꯎꯅꯨꯄꯥꯅꯤ
ꯀ꯭ꯂꯥꯁ ꯀꯌꯥ ꯂꯣꯏ ꯂꯣꯏꯔ ꯇꯧꯔ꯭ꯔꯣ
ꯃꯥꯗꯤ ꯑꯦꯝ ꯀꯣꯝ ꯂꯣꯏꯔꯦ
ꯑꯦꯝ ꯀꯣꯝꯀꯣ
ꯎꯝ ꯎꯝ ꯑꯦꯃꯌꯨꯗꯤ ꯑꯥ
ꯑꯦꯝ ꯀꯣꯝ ꯂꯣꯏꯗꯤ ꯑꯁ ꯊꯕꯛ ꯊꯕꯛ ꯐꯕ ꯊꯤꯕ ꯌꯥꯔꯦꯅꯦ
ꯎꯝ ꯃꯥꯁꯨ ꯑꯦꯛꯖꯥꯝ ꯊꯥꯒꯦꯅ ꯂꯩꯕꯀꯣ
ꯑꯣ ꯀꯔꯤ ꯑꯦꯛꯖꯥꯝ ꯇ꯭ꯔꯥꯏ ꯇꯧꯒꯦ ꯍꯥꯏꯔ
ꯑꯗꯨꯝ ꯂꯥꯏ ꯂꯥꯏꯕ ꯉꯥꯛꯇꯅꯤ ꯌꯨ ꯄꯤ ꯑꯦꯁ ꯁꯤꯒꯤꯁꯨ ꯑꯦꯝ ꯄꯤ ꯑꯦꯁ ꯁꯤꯒꯤꯁꯨ ꯕꯦꯡꯀꯤꯡꯒꯤꯁꯨ ꯁꯤꯖꯦꯜꯒꯤꯁꯨ ꯑꯗꯨꯝ ꯇ꯭ꯔꯥꯏ ꯇꯧꯒꯅꯤ
ꯑꯣ ꯑꯣ ꯍꯣꯏ ꯑꯗꯨꯝ ꯇ꯭ꯔꯥꯏ ꯇꯧꯒꯗꯕꯅꯤꯗ ꯑꯁ ꯅꯨꯄꯗꯤ ꯄꯩꯁꯥ ꯂꯩꯇ꯭ꯔꯗꯤ ꯌꯥꯗꯦꯅꯦ
ꯎꯝ ꯑꯗꯨꯅꯤ ꯑꯗꯨꯝ ꯊꯣꯛ ꯊꯣꯛꯄꯗꯣ ꯑꯗꯨꯝ ꯑꯄꯤꯛꯄ꯭ꯔꯥ ꯑꯆꯧꯕ꯭ꯔꯥ ꯑꯗꯨꯝ ꯂꯧꯍꯧꯔꯣ ꯅꯪꯅ ꯉꯝꯕ ꯆꯥꯡꯗꯣ ꯍꯣꯠꯅꯔꯣ ꯀꯥꯏꯅꯀ ꯑꯗꯨꯃꯥꯏꯅ ꯍꯥꯏꯔꯛꯄꯅꯦꯕ
ꯑꯗꯨꯗꯒꯤ ꯍꯣꯠꯅ ꯈꯔ ꯑꯆꯧꯕ ꯍꯣꯠꯅꯒꯗꯕꯀꯣ
ꯎꯝ ꯎꯝ ꯅꯪꯁꯨ ꯂꯥꯛꯑꯣ ꯑꯩꯁꯨ ꯁꯖꯦꯁꯟ ꯄꯤ ꯄꯤꯕꯤꯒꯦ ꯁꯤꯗ ꯂꯥꯛꯎꯅꯨꯀꯣ ꯐꯕꯅꯤ
ꯍꯣꯏ ꯑꯩꯖꯨ ꯈꯪꯗ꯭ꯔꯦꯗ ꯍꯥꯏꯕꯗꯤ ꯑꯩꯅ ꯑꯩ ꯈꯛꯇ ꯄ꯭ꯂꯥꯟ ꯇꯧꯕ ꯌꯥꯗꯕꯒꯣ
ꯎꯝ
ꯏꯄꯥ ꯏꯃꯥꯒꯤ ꯑꯥ ꯃꯣꯇꯤꯞꯁꯨ ꯈꯔ ꯂꯧꯒꯗꯕ
ꯑꯗꯨ ꯃꯐꯝꯗꯣ ꯍꯣꯡꯁꯨ ꯍꯣꯡꯉꯦꯕ ꯃꯃꯟꯗꯣ ꯀꯣꯆꯤꯡ ꯂꯧꯕꯒꯤ ꯃꯃꯟꯗꯣ ꯑꯗꯨꯏ
ꯑꯣ
ꯑꯇꯣꯞꯄ ꯃꯐꯝꯗꯗꯤ ꯌꯥꯝ ꯇꯥꯡ ꯇꯥꯡꯉꯦꯕ ꯌꯥꯝ ꯍꯪꯔꯛꯀꯅꯤꯕ
ꯎꯝ ꯑꯗꯨꯒꯤ ꯁꯤ ꯅꯛꯄꯗ ꯂꯧ ꯑꯁꯤ ꯀꯩꯅꯣꯒꯤ ꯑꯈꯣꯏꯒꯤ ꯖꯒꯥꯥꯗ ꯂꯧꯍꯧꯔꯣ ꯍꯣꯡꯁꯨ ꯍꯣꯡꯉꯤ ꯌꯥꯝ ꯀꯩꯅꯣꯒꯤ ꯏꯆꯝ ꯆꯝꯅꯀꯣ ꯑꯣꯖꯥꯈꯣꯏꯗꯣ ꯑꯗꯨꯝ ꯇꯧꯔꯛꯏꯕ ꯃꯣꯏꯁꯨ ꯑꯩꯈꯣꯏ ꯂꯥꯏꯔꯕꯅꯤꯅ ꯂꯥꯏꯔꯕ ꯃꯆꯥꯈꯣꯏꯗ ꯃꯣꯏꯁꯨ ꯀꯩꯅꯣꯒꯤ ꯋꯥꯈꯜ ꯂꯩꯌꯦꯕ ꯊꯃꯣꯏꯗ ꯀꯩꯅꯣ ꯅꯨꯡꯁꯤꯕ ꯐꯥꯎꯋꯦꯕ ꯑꯗꯨ ꯃꯤ ꯌꯥꯝ ꯂꯣꯏꯅꯃꯛ ꯄꯤꯗꯕꯁꯨꯀꯣ ꯀꯅꯣꯒꯤ ꯑꯥ ꯈꯥꯏꯗꯣꯛꯔꯒ ꯄꯤꯕ ꯌꯥꯏꯕ ꯌꯦꯡ ꯀꯅꯣꯒꯤꯒ ꯐꯤꯞꯇꯤ ꯐꯤꯐꯇꯤꯒꯨꯝꯕꯀꯣ ꯑꯗꯨ ꯃꯣꯏꯅ ꯑꯗꯨꯝ ꯐꯖꯅ ꯉꯥꯡꯔꯗꯤ ꯑꯗꯨꯝ ꯄꯤ ꯄꯤꯔꯛꯑꯦꯕ
ꯑꯣ
ꯌꯥꯝ ꯑꯐꯕ ꯉꯥꯛꯇꯅꯤ ꯃꯣꯏꯁꯨ ꯌꯥꯝ ꯆꯥꯎ ꯆꯥꯗ꯭ꯔꯔ ꯀꯩꯅꯣꯒꯤ ꯍꯧꯖꯤꯛ ꯍꯤꯞꯔꯒ ꯂꯩꯌꯦ ꯇꯨꯝꯐꯝꯗ
ꯑꯣ
ꯇꯝꯄꯥꯛꯇ ꯂꯩꯕꯅꯤꯅ ꯊꯦꯡ ꯊꯦꯡꯅ ꯆꯥꯕꯅꯤꯅꯦ
ꯍꯣꯏ ꯇꯝꯄꯥꯛꯇ ꯂꯩꯕꯁꯤꯡꯗꯤ ꯑꯗꯨꯝ ꯊꯦꯡꯅ ꯆꯥꯏ ꯑꯩꯈꯣꯏ ꯈꯨꯟꯗ ꯂꯩꯕꯁꯤꯡꯗꯤ ꯉꯟꯅ ꯆꯥꯕꯀꯣ ꯑꯩꯗꯤ ꯆꯥꯈ꯭ꯔꯦ ꯏꯄꯥ ꯏꯄꯥ ꯏꯃꯥ ꯂꯧ ꯆꯠꯅꯤꯡꯉꯥꯏ ꯂꯩꯕꯀꯣ
ꯑꯥ ꯑꯥ ꯑꯣ
ꯑꯩꯗꯤ ꯌꯨꯝ ꯂꯩꯒꯅꯤꯗ ꯉꯁꯤꯗꯤ
ꯑꯆꯥ ꯆꯥ ꯆꯥ ꯀꯔꯤ ꯌꯦꯟꯁꯥꯡ ꯆꯥꯏ
ꯑꯁ ꯍꯥꯎꯇꯦꯗ ꯁꯧꯒ꯭ꯔꯤ ꯆꯥꯏ
ꯁꯧꯒ꯭ꯔꯤ ꯍꯥꯎꯕꯅꯤꯅꯦ ꯑꯩꯁꯦ ꯑꯥ ꯁꯧꯒ꯭ꯔꯤꯅꯦ
ꯑꯗꯨ ꯆꯥꯏ ꯐꯠ ꯑꯁ ꯍꯥꯎꯇꯦ